ꯍꯜꯂꯣ
ꯍꯥ
ꯏꯃꯥꯟꯅꯕꯤ
ꯍꯥꯎ
ꯏꯃꯥꯟꯅꯕꯤ ꯅꯪꯕꯨ ꯀꯩꯗꯧꯔꯤꯅꯣ
ꯆꯥꯛꯆꯥ ꯇ‌ꯣꯔꯛꯄꯒ ꯐꯝꯃꯝꯕꯅꯦ ꯕꯣꯜ ꯌꯦꯡꯖꯤꯔꯥꯅ ꯃꯤ ꯀꯣꯏꯍꯧ ꯍꯧꯕꯅꯦ ꯑꯃꯠ ꯇꯌꯦꯡꯖꯤ ꯌꯥꯗꯦ
ꯀꯩꯒꯤꯅꯣ ꯃꯤ ꯍꯧꯔꯤꯗꯤ ꯏꯊꯟꯇ ꯌꯦꯡꯕ ꯅꯨꯡꯉꯥꯏꯇꯕ꯭ꯔꯣ
ꯅꯨꯡꯉꯥꯏꯇꯦ ꯏꯊꯟꯗ ꯌꯦꯡꯕꯗꯤ ꯑꯗꯒꯤ ꯅꯦꯠꯁꯤꯁꯨꯅꯦ ꯐ꯭ꯔꯤ ꯑꯣꯏꯗꯕꯅꯤꯅꯅꯦ ꯑꯩꯁꯦ ꯃꯣꯏꯒꯤ ꯃꯊꯛ ꯂꯩꯀꯥꯏꯒꯤꯁꯤꯗꯗꯤ ꯋꯥꯏ ꯐꯥꯏꯗꯣ ꯁꯝꯕꯅꯦꯕ ꯃꯣꯏꯒꯤꯁꯦ
ꯎꯝ
ꯑꯗꯨꯅ ꯌꯦꯡꯁꯦꯅ ꯍꯧꯕꯅꯦꯕ ꯃꯣꯏ ꯇꯜꯂꯦ ꯇꯜꯂꯦ ꯍꯥꯏꯂꯩ ꯑꯗꯩ ꯅꯣꯡ ꯆꯨꯕꯁꯤꯗ ꯑꯩꯕꯨ ꯃꯤꯒꯤ ꯑꯥ ꯁꯥꯏꯖꯝꯟ ꯁꯌꯥ ꯅꯞꯄꯨꯗꯣꯔꯤꯕ꯭ꯔꯥ ꯈꯪꯗꯦ
ꯑꯔꯖꯦꯟꯇꯤꯅꯥꯒ ꯏꯁꯤꯞꯀ ꯂꯩꯌꯦꯌꯦ
ꯍꯣꯏ ꯑꯗꯨ ꯌꯦꯡꯅꯤꯡꯕ
ꯅꯪꯕꯨ ꯑꯔꯖꯦꯟꯇꯤꯅꯥꯒꯤ ꯐꯦꯟꯁꯂꯣ
ꯅꯠꯇ‌ꯦ ꯅꯠꯇ‌ꯦ
ꯑꯗꯨꯗꯤ ꯅꯪꯗꯤ ꯀꯔꯤꯅꯣ
ꯑꯩꯗꯤ ꯔ‌ꯣꯅꯥꯜꯗ‌ꯣꯅ‌‌ꯦ
ꯔ‌ꯣꯅꯥꯜꯗ‌ꯣ
ꯑ ꯕꯣꯔꯛꯑꯝꯅꯤꯅ ꯃꯦꯁꯤ ꯃꯨꯛ ꯁꯤꯗꯒꯦꯔ ꯅꯪ
ꯅꯠꯇꯦꯗ ꯁꯨꯝ ꯆꯨꯝꯅ ꯌꯦꯡꯅꯤꯡꯕꯩ ꯋꯥꯅꯤꯍ‌ꯦ ꯑꯩ ꯁꯤꯊꯕꯤ ꯈꯣꯠꯊꯕꯤꯒ ꯑꯩ ꯇꯧꯖꯗꯦ ꯆꯥꯛ ꯆꯥꯔꯕ‌ꯣ
ꯆꯥꯛ ꯆꯥꯔꯦ
ꯑꯣꯅꯦ ꯗꯤꯗ ꯀꯩꯅ‌ꯣꯒꯤ ꯐꯣꯇꯣꯗꯣ ꯐꯣꯇꯣ ꯇꯔꯦꯠꯈꯛ ꯊꯥꯕ ꯈꯪꯉꯕ ꯇ꯭ꯔꯥꯐꯤꯛ ꯑꯥꯏꯂꯦꯟꯒꯤꯗꯨꯗ
ꯎꯝ
ꯑꯥ ꯑꯦꯁꯥꯏꯃꯦꯟꯒꯤ ꯐꯣꯇꯣꯗꯣ ꯆꯤꯡꯊꯣꯛꯅꯕꯅꯦꯅ ꯑꯕꯨꯗꯒꯤ ꯐꯣꯇꯣ ꯀꯥꯞꯄꯗꯣ ꯐꯣꯇꯣ ꯇꯔꯦꯠꯈꯛ ꯆꯤꯡꯊꯣꯛꯑꯣꯅ ꯍꯥꯏꯔꯒ ꯐꯣꯇꯣ ꯇꯔꯦꯠꯁꯤꯗ ꯍꯟꯖꯤꯟꯕ ꯑꯍꯨꯝ ꯃꯉꯥꯃꯨꯛ ꯌꯥꯎꯔꯝꯃꯤꯅꯦ
ꯎꯝ ꯑꯗꯨꯒ ꯂꯨꯄꯥꯅ ꯀꯌꯥ ꯂꯧꯍꯧꯔꯕ
ꯍꯥꯥ
ꯅꯨꯄꯥꯅ ꯀꯌꯥ ꯂꯧꯍꯧꯔꯕ ꯗꯨꯒ
ꯂꯨꯄꯥ ꯅꯤꯐꯨ ꯐ꯭ꯔꯟ ꯄꯦꯖꯀꯤꯗꯨꯃꯅꯦ
ꯎꯝ
ꯑꯗꯨꯒ ꯐꯣꯇꯣꯁꯤꯡꯗꯨꯒ ꯐꯣꯇꯣꯁꯤꯡꯁꯦ ꯃꯥꯅ ꯑꯕ ꯈꯪꯗ‌ꯦ
ꯐꯣꯇꯣꯅꯦꯒ ꯃꯥꯅ ꯇꯞꯇꯥꯏ ꯍꯦꯟꯖꯤꯟꯂꯒ ꯇꯧꯕꯤꯔꯕ
ꯍꯣꯏ ꯑꯣꯖꯥꯈꯩꯒ ꯅꯝꯕ ꯐꯣꯇꯣꯁꯤꯗ ꯑꯍꯨꯝ ꯁꯨꯔꯦ ꯑꯗꯒꯤ ꯐꯥꯔꯃꯥꯁꯤꯒꯤꯔ ꯀꯩꯅꯣ ꯌꯥꯎꯕꯁꯤꯗꯅ ꯑꯁꯤꯁꯨ ꯑꯍꯨꯝ ꯑꯗꯨꯒ ꯑꯣꯖꯥꯒꯤꯅ ꯑꯅꯤ
ꯀꯔꯤꯅ‌ꯣ ꯀꯛꯑꯒ ꯑ
ꯃꯥꯅ ꯃꯥꯅ ꯅꯪꯕꯨ ꯌꯥꯝ ꯅꯨꯡꯁꯤꯕ ꯃꯥꯜꯂꯦ
ꯈꯪꯗ‌ꯦ ꯏꯕ‌ꯦꯝꯃ ꯑꯩꯅ ꯁꯨꯃꯥꯏꯅ ꯇꯧꯔꯛꯀꯗꯕꯅꯤ ꯀꯛꯇꯅꯕ ꯁꯣꯝꯗ ꯀꯟꯅ ꯍꯣꯠꯅꯔꯤꯉꯩꯁꯤꯗꯅꯦ ꯑꯦ ꯐꯣꯔꯁꯦ ꯑꯃꯨꯛ ꯀꯛꯍꯜꯂꯒ ꯑꯃꯨꯛ ꯅꯥꯞꯐꯜꯂꯦꯕ
ꯍꯩꯃ ꯀꯔꯤ ꯊꯝꯃꯣꯏꯅꯣ ꯃꯥꯒꯤꯗꯨꯕꯣ
ꯀꯅꯤ ꯀꯔꯥꯝꯕ ꯊꯃꫭꯏ ꯅꫭ ꯈꯪꯗꯦ ꯀꯔꯝꯕ ꯀꯔꯃꯥꯏꯅꯕꯨ
ꯃꯥ ꯄꯥꯞꯇꯤ ꯁꯣꯏ ꯄꯨꯅꯤ ꯅꯪꯒꯤ
ꯍꯣꯏ ꯅꯪꯒꯤ ꯅꯦꯠꯇꯣ ꯋꯥꯏꯐꯥꯏ ꯑꯣꯏꯕ꯭ꯔꯣ
ꯑꯣꯏꯌꯦ
ꯑꯗꯨꯅ ꯑꯣꯔ ꯃꯥꯂꯦ ꯈꯔ ꯆꯞ ꯆꯞ ꯇꯧꯔꯤꯁꯦ
ꯀꯌꯥꯝ ꯆꯞꯀꯦ ꯅꯪꯉꯣꯟꯗ
ꯈꯤꯇꯪꯗꯤ
ꯇꯥꯕ꯭ꯔꯣ
ꯇꯥꯕꯕꯨꯗꯤ ꯑꯗꯨꯝ ꯇꯥꯕ
ꯑꯣ ꯋꯥ ꯉꯥꯡꯕꯗ ꯌꯥꯝ ꯆꯞꯄ꯭ꯔꯣ
ꯈꯔ ꯍꯥꯏꯗꯤ ꯈꯤꯇꯪ ꯇꯞꯅ ꯇꯞꯅ ꯉꯥꯡꯉꯛꯄꯩ ꯇꯥꯏꯞ ꯇꯧꯕ ꯍꯥꯏꯇꯥꯔꯦ
ꯊꯣꯡ ꯍꯥꯡꯗ‌ꯣꯛꯀ‌ꯦ ꯊꯣꯡ ꯍꯥꯡꯗ‌ꯣꯛꯇ꯭ꯔꯗꯤ ꯌꯥꯝ ꯇꯞꯄ‌ꯦ ꯅꯦꯠꯁꯤꯁꯨꯅꯦ ꯏꯕ‌ꯦꯝꯃ ꯊꯣꯡ ꯂ‌ꯣꯟꯁꯜꯂꯗꯤꯅ‌ꯦ ꯌꯥꯗꯦ
ꯎꯝ ꯅꯠꯇ‌ꯦ ꯊꯣꯡꯗꯨꯅ ꯅꯪꯒꯤ ꯅꯦꯠꯋꯥꯛꯇꯣ ꯈꯟꯖꯤꯜꯂ ꯊꯝꯕꯩꯅꯦ
ꯃꯥꯟꯅꯦ ꯈ‌ꯣꯡꯅ ꯅꯦꯠꯄꯗ ꯃꯈꯥ ꯆꯟꯈ꯭ꯔꯦ ꯕꯩꯠꯇꯔꯦ ꯊꯣꯡꯁꯦ ꯊꯣꯡ ꯊꯣꯡꯅꯅꯦ ꯅꯦꯛꯄꯗ ꯕꯥꯛ ꯈꯟꯖꯤꯜꯂꯒ ꯊꯤꯡꯖꯤꯜꯂ ꯊꯝꯃꯦ ꯃꯥꯅ
ꯍꯣꯏ ꯍꯌꯦꯡꯁꯦ ꯑꯃꯨꯛ ꯀ꯭ꯂꯥꯁ ꯇꯧꯕꯤ ꯍꯥꯏꯔꯤꯒꯦ ꯇꯧꯔꯤꯁꯤꯕꯣ
ꯑꯣꯖꯥ ꯀꯅꯥꯒꯤ
ꯁꯠ ꯁꯠ ꯂꯣꯏꯁꯟꯈ꯭ꯔꯗꯤ ꯐꯗꯧꯕꯅꯦ
ꯑꯣ ꯀꯅꯥ ꯆꯣꯡꯉꯦ ꯀ
ꯑꯣꯖꯥ ꯑꯍꯟꯖ ꯓꯥꯎꯒꯤ ꯇꯧꯅꯤ ꯍꯥꯏꯇꯥꯗ꯭ꯔꯣ
ꯎꯝ ꯈꯨꯨꯟ ꯇꯥꯛꯜꯂꯤ ꯐꯥꯎ
ꯈꯥꯡꯗꯦ ꯒꯤꯌꯥꯟ ꯑꯃꯥ ꯇꯥꯗꯦ ꯃꯤ ꯔꯣꯖꯤꯂꯤ ꯍꯣꯏ ꯅꯪꯒꯤ ꯍꯥꯞꯈ꯭ꯔꯕꯣꯥ ꯑꯦꯀꯥꯟ ꯀꯤꯀꯥꯗꯣ
ꯍꯥꯥ
ꯑꯦꯀꯥꯎꯟꯒꯤꯗꯣ ꯍꯥꯞꯈ꯭ꯔꯕ꯭ꯔꯕ
ꯍꯥꯞꯈ꯭ꯔꯦ ꯍꯥꯞꯈ꯭ꯔꯦ
ꯐꯔꯦ ꯐꯔꯦ ꯅꯪ ꯀꯣꯜ ꯀꯌꯥ ꯁꯥꯟꯅꯔꯒꯦ
ꯁꯤꯒ ꯇꯔꯥꯅꯤꯊꯣꯏ ꯁꯨꯕ
ꯔꯣꯖꯤꯂꯤꯗꯣ ꯀꯣꯜ ꯇꯔꯥ ꯈꯛꯇ ꯉꯥꯏꯔꯤꯕꯀꯣ
ꯎꯝ
ꯃꯥꯒꯤ ꯑꯍꯥꯟꯕꯗ ꯂꯨꯄꯥ ꯑꯅꯤ ꯑꯗꯨꯝ ꯆꯪꯉꯛꯈ꯭ꯔꯦ
ꯎꯝ
ꯑꯗꯨꯏ ꯃꯊꯪꯗ ꯇꯨ ꯊꯥꯔꯇꯤ ꯑꯩꯠꯂ ꯀꯩꯅꯣꯝ ꯆꯪꯉꯛꯈ꯭ꯔꯦ
ꯑꯩꯠ ꯁꯥꯔ ꯅꯥꯏꯟ ꯁꯕꯦꯟꯇꯤ ꯆꯪꯉꯦ
ꯅꯪꯒꯤ
ꯎꯝ ꯄ꯭ꯔꯣꯁꯦꯁꯤꯡꯗꯨ ꯂꯩꯌꯦ ꯑꯦꯀꯥꯎꯟꯗꯗꯤ ꯄꯨꯔꯥ ꯆꯪꯉꯛꯇ꯭ꯔꯤ
ꯑꯣ ꯄ꯭ꯔꯣꯁꯦꯁꯤꯡꯗꯨꯣ ꯂꯩꯕ ꯑꯗꯨꯒ ꯍꯧꯖꯤꯛꯁꯦ ꯃꯥꯒꯤ ꯂꯨꯄꯥ ꯆꯥꯇ꯭ꯔꯦꯠꯀ ꯀꯌꯥꯅꯣꯃ ꯄ꯭ꯔꯣꯁꯦꯁꯤꯡꯗ ꯂꯩꯍꯧꯋꯤ ꯊꯥꯔꯇꯤ ꯁꯤꯛꯁ ꯂ ꯀꯩꯅꯣꯃꯥ ꯐꯔꯦ ꯐꯔꯦ ꯆꯥꯉꯛꯑꯗꯤ
ꯄ꯭ꯔꯣꯁꯦ ꯂꯩꯍꯧꯕꯅꯦ ꯇꯞꯄ꯭ꯔ ꯌꯥꯝꯅ ꯄ꯭ꯔꯣꯁꯦꯁꯤꯡ ꯂꯩꯕꯗꫭ
ꯄ꯭ꯔꯣꯁꯦꯁꯁꯤꯡ ꯂꯥꯛ ꯉꯁꯤ ꯑꯍꯤꯡꯒꯨꯝꯕ ꯆꯪꯉꯛꯄ ꯌꯥꯏꯗꯅ ꯉꯁꯤ ꯑꯍꯤꯡ ꯅꯠꯇ꯭ꯔꯥ ꯍꯌꯦꯡ ꯐꯥꯎ ꯃꯅꯨꯡꯗ ꯆꯪꯛꯄ ꯑꯩꯈꯣꯏ ꯍꯥꯏ ꯅꯨꯃꯤꯗꯥꯡꯒꯤ ꯄꯨꯡ ꯑꯃ ꯑꯅꯤ ꯀꯗꯥꯏꯗ ꯑꯗꯨꯝ ꯆꯪꯉꯛꯄꯁꯨ ꯌꯥꯎꯕꯅꯦ
ꯎꯝ
ꯀꯨꯏꯗꯕꯅꯦ ꯑꯩꯒꯤꯗꯤꯅꯦ ꯀꯣꯜꯗ ꯂꯣꯏꯈ꯭ꯔꯦꯕ
ꯀ
ꯐꯣꯟꯒꯤꯁꯤꯅ ꯁꯤꯁꯤꯅ ꯄꯩꯁꯥ ꯅꯨꯡꯉꯥꯏꯌꯦ
ꯍꯥ
ꯁꯤꯒꯤ ꯁꯥꯟꯅꯕꯤꯁꯦ
ꯑ
ꯁꯤꯁꯤꯅ ꯄꯩꯁꯥ ꯈꯔ ꯅꯨꯡꯉꯥꯏꯌꯦꯕ
ꯍꯣꯏ ꯁꯤꯗ ꯐꯩ ꯍꯥꯏꯌꯦ ꯁꯤ ꯄꯩꯁꯥ ꯑꯃꯁ ꯁꯁꯨ ꯆꯪꯉꯦ ꯍꯥꯏꯌꯦ
ꯑ ꯍꯥꯏꯗꯤꯅꯦ ꯅꯪ ꯀꯣꯜ ꯇꯔꯥ ꯇꯔꯥꯅꯤꯊꯣꯏ ꯈꯛꯇꯪꯗꯨꯗ ꯂꯨꯄꯥ ꯆꯃꯥꯄꯜꯟ ꯕꯛ ꯂꯧꯎ ꯂꯥꯛꯇ꯭ꯔꯅꯦ
ꯎꯝ
ꯑꯗꯣ ꯑꯩꯈꯣꯏ ꯑꯇꯩ ꯇꯧꯔꯤꯁꯤꯡꯗꯨꯗꯤ ꯍꯥꯏꯗꯤ ꯑꯩꯒꯤ ꯇꯤ ꯇꯤ ꯑꯦꯁꯅ ꯑꯃ ꯌꯥꯎꯋꯦꯕꯀꯣ ꯑꯗꯨ ꯂꯨꯄꯥ ꯇꯔꯥꯅꯤꯄꯥꯜꯈꯛ ꯄ꯭ꯔꯣꯁꯦꯁꯤꯡꯗꯨ ꯂꯩ ꯑꯗꯨꯗꯨꯒ ꯃꯤꯒꯤ ꯀꯣꯜ ꯑꯣꯛꯄꯒꯤꯒꯨꯝꯕꯁꯨ ꯄꯩꯁꯥ ꯐꯪꯉꯤꯅꯤꯗꯅ ꯑꯩꯈꯣꯏꯗ ꯅꯪꯒꯤ ꯀꯣꯜ ꯑꯣꯏꯛꯏꯁꯦ ꯅꯪꯉꯣꯟꯗꯁꯨ ꯀꯥꯟꯅꯩ ꯑꯩꯉꯣꯟꯗꯁꯨ ꯀꯥꯟꯅꯩꯌ‌ꯦꯕ
ꯃꯥꯅꯦ
ꯑꯗꯨ ꯑꯗꯨ ꯀꯣꯜ ꯑꯣꯛꯄꯒꯤ ꯔꯣꯖꯤꯂꯤꯒꯤ ꯀꯣꯜ ꯀꯩꯀꯥ ꯈꯔ ꯑꯣꯛꯄꯒꯤ ꯂꯥꯛꯏ ꯇꯤ ꯅꯥꯏꯕ ꯑꯩꯈꯣꯏꯒꯤꯗꯤ ꯂꯣꯏꯒ꯭ꯔꯦꯕ
ꯎꯝ ꯅꯣꯏꯗꯤ ꯑꯣꯛꯄꯩ ꯄꯩꯁꯥ ꯈꯛꯇꯅꯤꯅꯦꯀꯣ ꯆꯪꯗꯣꯏꯁꯦ
ꯑꯥ ꯑꯣꯄ ꯄꯩꯁꯥ ꯈꯛꯇꯅꯦꯕ ꯑꯗꯨꯒ ꯑꯩꯈꯣꯏꯅ ꯇꯧꯖꯕꯒꯤ ꯀꯩꯀꯥꯗꯤ ꯂꯣꯏꯅ ꯐꯪꯕ ꯂꯣꯏ
ꯀꯌꯥ ꯍꯥꯏꯕꯅꯣ
ꯑꯩꯈꯣꯏꯅꯅꯦ ꯀꯣꯜ ꯇꯧꯖꯕꯒꯤ ꯄꯩꯁꯥꯗꯤ ꯑꯩꯈꯣꯏ ꯐꯪꯕ ꯂꯣꯏꯈ꯭ꯔꯕꯅꯦꯕ
ꯍꯣꯏ ꯅꯣꯏ ꯀꯩꯅꯣ ꯇꯧꯕꯩ ꯄꯩꯁꯥꯅꯤ ꯅꯣꯏ ꯐꯪꯗꯣꯏꯔꯤꯁꯦ ꯑꯣꯛꯄꯒꯤ ꯑꯗꯣ ꯇ꯭ꯔꯥꯟꯁꯂꯦꯁꯟꯒꯤꯁꯨ ꯄꯩꯁꯥ ꯇ꯭ꯔꯥꯟꯁꯂꯦꯁꯟꯒꯤꯁꯨ ꯌꯥꯝ ꯇꯞꯅ ꯆꯪꯕ꯭ꯔꯕ
ꯇ꯭ꯔꯥꯟꯁꯂꯦꯁꯟꯗꯣ ꯌꯥꯝꯅ ꯄꯥꯛꯅ ꯆꯪꯉꯛꯄꯤ ꯑꯣꯏꯗꯦ ꯇ꯭ꯔꯥꯟꯁꯂꯦꯁꯟ ꯑꯃꯃꯕꯨꯛ ꯆꯪꯉꯛꯇ꯭ꯔꯤꯌꯦ ꯇꯤ ꯇꯤ ꯑꯦꯁ ꯇ꯭ꯔꯥꯟꯁꯂꯦꯁꯟꯒꯤꯗꯨꯗꯤꯅꯦ ꯃꯁꯤꯡ ꯌꯥꯝ ꯊꯤꯉꯝꯗꯦꯗ ꯃꯥꯏ ꯇ꯭ꯔꯥꯟꯁꯂꯦꯁꯟꯗꯨꯗꯤ
ꯃꯊꯟꯇ ꯂꯥꯛꯄ꯭ꯔꯣ ꯃꯥꯏ ꯀꯥꯛꯇꯣ ꯃꯔꯤ ꯃꯔꯤ
ꯑꯥ ꯑꯥ ꯇꯥꯛꯁꯇꯣ ꯑꯗꯨꯝ ꯂꯥꯛꯄꯅꯦ ꯃꯊꯟꯇ ꯃꯥꯒꯤ ꯑꯔꯣꯏꯕ ꯍꯥꯏꯗꯤ ꯂꯤꯃꯤꯠ ꯂꯩꯔꯒꯅꯤꯅꯦ ꯑꯗꯨꯝ ꯂꯦꯄꯆꯈꯤꯕ ꯅꯝꯕꯗ ꯊꯣꯛꯂꯛꯑꯔꯣꯏꯕ ꯑꯗꯨ ꯔꯤꯐ꯭ꯔꯦꯁ ꯁ ꯇꯧꯔꯒ ꯃꯣꯔ ꯇꯥꯛꯁ ꯅꯝꯕꯔ ꯊꯣꯛꯂꯛꯑꯗꯤ ꯑꯗꯨꯝ ꯇꯧꯗꯦ
ꯑꯣ ꯑꯗꯣ ꯃꯣꯏ ꯇꯥꯛꯁ ꯍꯒꯤ ꯑꯗꯨ ꯇꯥꯛꯁꯀꯤ ꯀꯣꯠ ꯍꯥꯞꯅꯔꯒ ꯇꯧꯕꯁꯨ ꯌꯥꯎꯅꯩꯌꯦ
ꯇꯥꯛꯁ ꯀꯣꯠꯇꯣ ꯍꯧꯖꯤꯛꯀꯤ ꯇ꯭ꯔꯥꯟꯂꯦꯁꯟ ꯇ꯭ꯔꯥꯟꯁꯀ꯭ꯔꯤꯞꯁꯟꯒꯤꯖꯅꯦꯕ ꯇꯁ ꯑꯁꯤ ꯀꯣꯜꯁꯦ ꯂꯣꯏꯕ ꯅꯣꯏ ꯇ꯭ꯔꯥꯟꯁꯀ꯭ꯔꯤꯞꯁꯟꯒꯤ ꯂꯥꯛꯀꯅꯤꯕꯀꯣ ꯃꯤꯗ ꯋꯥ ꯉꯥꯡꯉꯒ ꯏꯄꯒꯨꯝꯕ ꯑꯗꯒꯤ ꯂꯣꯏꯔ ꯃꯇꯨꯡꯗ ꯑꯗꯨꯗꯣ ꯀꯨꯟꯊ꯭ꯔꯥ ꯑꯃ ꯂꯥꯛꯄ ꯀꯩꯅꯣ ꯇꯧꯕꯅꯦꯕ ꯑꯗꯨꯒꯤ ꯀꯨꯟꯊ꯭ꯔꯥ ꯇꯥꯛꯁꯇꯨ ꯂꯣꯏꯔ ꯃꯇꯨꯡꯗ ꯑꯃꯨꯛ ꯑ ꯀꯩꯅꯣ ꯇꯧꯕ
ꯑꯗꯨꯗ ꯇꯥꯛ ꯆꯕꯗ ꯀꯌꯥ ꯀꯌꯥ ꯑꯣꯏꯒꯦꯕ
ꯈꯪꯗꯦ ꯑꯗꯨꯗꯤ ꯑꯗꯨꯏ ꯇꯥꯛꯁꯇꯨꯃꯗꯤ ꯑꯥꯎ ꯆꯉꯧꯛꯇ꯭ꯔꯤ ꯑꯗꯨꯒ ꯑꯗꯨꯒꯤ ꯃꯇꯨꯡꯗꯅ ꯑꯃꯨꯛ ꯑꯍꯥꯟꯕꯗꯅ ꯃꯣꯏꯅ ꯔꯦꯀꯣꯔꯠ ꯊꯥꯔꯛꯑꯒ ꯑꯩꯈꯣꯏꯅ ꯏꯊꯣꯛ ꯑꯩꯒꯤ ꯑꯃ ꯇꯧꯔꯝꯃꯦꯕꯀꯣ
ꯑꯥ
ꯑꯗꯨꯒꯤ ꯇꯥꯛꯁ ꯀꯨꯜꯂ ꯀꯩꯅꯣ ꯇꯧꯈꯤꯕ ꯑꯗꯨꯗꯨꯗ ꯃꯣꯏꯅ ꯇ꯭ꯔꯥꯏꯌꯦꯜ ꯇꯗꯦꯅ ꯍꯥꯏꯈꯤꯕꯅꯦꯕꯀꯣ ꯑꯗꯨꯒꯤ ꯃꯇꯨꯡꯗ ꯑꯩꯈꯣꯏꯒꯤ ꯇꯥꯁ ꯂꯥꯛꯈ꯭ꯔꯕꯅꯦꯕ ꯄꯨꯡꯗ ꯂꯨꯄꯥ ꯆꯅꯤꯄꯥꯜ ꯑꯣꯏꯕ ꯎꯨꯡꯃ ꯑꯗꯨꯗꯤꯌꯥ ꯂꯨꯄꯥ ꯆꯅꯤꯄꯥꯥꯟ ꯁꯥꯅꯤ ꯍꯥꯏꯕꯅꯦꯕ ꯇ꯭ꯔꯥꯟꯁꯀ꯭ꯔꯤꯞꯁꯟꯒꯤꯗꯣ
ꯑ
ꯇꯥꯗ꯭ꯔꯣ ꯍꯜꯂꯣ ꯍꯦꯜꯂꯣ ꯍꯜꯂꯣ